ꯑꯥ ꯇꯥꯕꯔꯥ
ꯑꯥ ꯇꯥꯏꯌꯦ ꯑꯗꯨꯝ ꯇꯥꯕꯔꯣ
ꯑꯩꯈꯣꯏꯗꯤ ꯅꯣꯠꯁ ꯏꯔꯒ ꯂꯩꯌꯦ ꯅꯣꯏꯗꯤ
ꯑꯩꯈꯣꯏꯗꯤ ꯇꯨꯝꯃꯒ ꯂꯩꯌꯦ
ꯑꯣ
ꯏꯒꯅꯨ ꯅꯪꯁꯨꯗ ꯔꯦꯁ ꯇꯧꯔꯣ ꯅꯪꯁꯨ
ꯍꯣꯏ ꯍꯣꯏ
ꯎꯝ ꯏꯕ ꯂꯣꯏꯔꯕ ꯅꯪꯒꯤ ꯑꯗꯣ ꯍꯣꯏ ꯆꯠꯂꯦ ꯆꯠꯂꯦ ꯅꯪꯗꯤ ꯅꯪ ꯆꯠꯄꯔꯥ ꯍꯥꯎ
ꯍꯣꯏ ꯆꯠꯂꯦ
ꯎꯝ
ꯅꯪꯗꯤ
ꯑꯦꯞ ꯀ꯭ꯂꯥꯁꯇꯥ ꯂꯩꯕ꯭ꯔꯣ
ꯑꯥ ꯅꯨꯡꯉꯥꯏꯇꯦ
ꯋꯥꯏꯀꯣ ꯑꯥ
ꯑꯗꯨ ꯅꯪꯗꯤ ꯀꯔꯤꯒꯤ ꯇꯨꯝꯂꯒ ꯂꯩꯕ ꯏꯅꯤꯡꯉꯥꯏ ꯂꯩꯇ꯭ꯔꯣ
ꯏꯅꯤꯡꯉꯥꯏ ꯂꯩꯌꯦ ꯑꯗꯨꯕꯨ ꯇꯥꯟꯕꯒꯤ ꯇꯨꯝꯃꯒ ꯂꯩꯌꯦꯗ ꯇꯜꯂꯦ ꯏꯕꯗꯤ ꯑꯩꯗꯤ ꯍꯣꯏ ꯍꯣꯔꯦꯟ ꯑꯥ ꯍꯣꯏ ꯍꯌꯦꯡ ꯁꯨꯇꯤ ꯂꯩꯌꯦ ꯅꯪꯗꯤ
ꯑꯣ ꯑꯩꯈꯣꯏꯁꯨꯅꯦ
ꯑꯣ ꯍꯣꯏ ꯑꯃꯨꯛꯇꯪ ꯁꯨꯇꯤ ꯂꯩꯔꯁꯨ ꯏꯔꯨꯅꯨꯀꯣ
ꯎꯝ ꯍꯣꯏ ꯍꯣꯏ ꯏꯔꯣꯏ
ꯎꯝ ꯑꯗꯨꯕꯨ ꯇꯦꯁ ꯂꯩꯔꯗꯤ ꯇꯦꯁꯇꯨ ꯄꯥꯎꯑꯣ ꯑꯩꯁꯨ ꯅꯪꯉꯣꯟꯗꯩ ꯌꯦꯡꯒꯦ
ꯍꯣꯏ
ꯎꯝ
ꯑꯗꯨ ꯅꯣꯏꯗꯤ ꯀꯅꯥꯒ ꯂꯩꯕ꯭ꯔꯥ ꯍꯧꯖꯤꯛ
ꯍꯧꯖꯤꯛ ꯑꯩꯒꯤ ꯏꯃꯥꯟꯅꯕꯤꯁꯤꯡ ꯌꯥꯝ ꯂꯩꯌꯦ
ꯎꯝ ꯅꯪꯗꯤ
ꯑꯩꯁꯨ ꯏꯅꯝꯃ ꯕꯤꯒ ꯂꯩꯌꯦ
ꯑꯣ ꯆꯛ ꯆꯥꯔꯕ
ꯆꯥꯗ꯭ꯔꯤ
ꯑꯣ ꯀꯩ ꯍꯦꯟꯁꯥꯡ
ꯈꯪꯗꯦ ꯍꯋꯥꯏ ꯅꯠꯇ꯭ꯔꯗꯤ ꯑꯂꯨ ꯅꯣꯏꯗꯤ
ꯍꯋꯥꯏꯅꯦ
ꯑꯣ
ꯎꯝ
ꯑꯣ ꯅꯪꯗꯤ ꯍꯣꯁꯇꯦꯜ ꯂꯩꯕ꯭ꯔꯥ
ꯔꯦꯟꯗ ꯂꯩꯌꯦ ꯔꯦꯟꯗ ꯂꯩꯌꯦ ꯅꯪꯗꯤ ꯍꯣꯏ ꯅꯨꯡꯉꯥꯏ ꯀꯔꯤꯒꯤ ꯍꯣꯁꯇꯦꯜꯗ
ꯈꯪꯗꯦ ꯏꯃꯥꯅ ꯍꯣꯁꯇꯦꯜꯗ ꯂꯩꯌꯣꯍꯥꯏꯅ ꯊꯝꯕꯤꯕ
ꯑꯣ ꯍꯣꯁꯇꯦꯜꯗ ꯂꯩꯕꯗꯤ ꯇꯜꯂꯦ ꯑꯩꯗꯤ
ꯑꯩꯁꯨ ꯇꯜꯂꯦ ꯑꯗꯨꯕꯨ ꯏꯃꯥꯅ ꯌꯥꯗꯦ
ꯍꯣꯏ
ꯑꯗꯨ ꯅꯣꯏꯗꯤ ꯔꯦꯟꯗ ꯂꯩꯕꯗꯨ ꯑ ꯃꯤ ꯀꯌꯥ ꯂꯩꯒꯦ
ꯑꯩꯈꯣꯏꯒꯤꯗ ꯃꯤ ꯃꯉꯥ ꯂꯩꯌꯦ
ꯑꯣ
ꯔꯨꯝ ꯑꯃꯗ ꯃꯤ ꯃꯉꯥ
ꯑꯗꯨ ꯔꯨꯝꯗꯤ ꯆꯥꯎꯕ꯭ꯔꯥ
ꯆꯥꯎꯗꯦ ꯌꯥꯝ ꯄꯤꯛꯑꯦ
ꯎꯝ ꯑꯗꯨꯗꯤ ꯋꯥꯅꯤꯅ
ꯋꯥꯏꯌꯦ ꯍꯣꯏ
ꯎꯝ
ꯋꯥꯁꯔꯨꯝꯁꯨ ꯑꯃ ꯀꯤꯠꯆꯟꯁꯨ ꯑꯃ ꯗꯨꯗꯤ ꯅꯨꯡꯉꯥꯌꯦ
ꯎꯝ
ꯑꯗꯨ ꯅꯣꯏꯗꯤ ꯀꯅꯥꯅ ꯊꯣꯡꯒꯦꯔꯥ
ꯑꯩꯈꯣꯏꯗꯤ ꯑ ꯑꯩꯅ ꯊꯣꯡꯕꯅꯦ
ꯑꯣ
ꯑꯥꯏꯅ ꯊꯣꯡꯕ ꯃꯣꯏꯅ ꯆꯥꯕ ꯍ
ꯅꯨꯡꯉꯥꯏꯔꯦꯀꯣ ꯃꯣꯏꯗꯤ
ꯍꯣꯏ ꯑꯗꯨꯕꯨ ꯃꯣꯇꯔ ꯈꯛ ꯇ ꯊꯣꯡꯕꯅꯤ ꯑꯩꯁꯨ ꯅꯨꯡꯇꯤꯅ ꯃꯣꯇꯣꯔ ꯆꯥꯌꯦ
ꯑꯩꯈꯣꯏꯁꯨ ꯑꯣ ꯍꯥꯋꯥꯏ ꯑꯂꯨ
ꯎꯝ
ꯑꯗꯨꯒ ꯃꯣꯇꯣꯔ ꯑꯗꯨꯝ ꯆꯥꯔ ꯂꯩ
ꯑꯣ ꯈꯣꯏꯗꯤ ꯁꯥ ꯆꯥꯗꯦ ꯁꯥ ꯄꯥꯝꯗꯦ ꯑꯈꯣꯏꯗꯤ
ꯑꯣ ꯑꯗꯨꯗꯤ ꯌꯥꯝ ꯐꯥꯏꯅ
ꯑꯁ ꯈꯣꯏꯗꯤ
ꯈꯣꯏꯗꯤ ꯁꯥ ꯌꯥꯎꯗ꯭ꯔꯗꯤ ꯆꯥꯛꯁꯨ ꯆꯥꯕ ꯉꯝꯗꯦ
ꯈꯣꯏꯗꯤ ꯁꯥꯗꯤ ꯆꯥꯗꯦ
ꯑꯗꯨ ꯅꯣꯏꯒꯤ ꯔꯦꯡꯗꯤ ꯑꯥ ꯀꯌꯥꯅꯣ
ꯔꯦꯟꯔꯥ
ꯑꯥ
ꯔꯦꯟꯒꯤ ꯕꯔꯥꯔ
ꯎꯝ
ꯂꯤꯁꯤꯡ ꯀꯨꯟꯈꯛꯇ
ꯏꯌꯥ
ꯌꯥꯝꯗꯦꯀꯣ
ꯌꯥꯝꯃꯦ ꯀꯔꯤꯅꯣ
ꯌꯥꯝꯗꯦꯗ
ꯑꯗꯣ ꯑ ꯂꯥꯏꯇꯒ ꯏꯁꯤꯡꯒꯤꯗꯤ ꯅꯣꯏꯅ ꯄꯨꯊꯣꯛꯄ꯭ꯔꯥ ꯃꯣꯏꯅ ꯄꯨꯊꯣꯛꯄ꯭ꯔꯥ
ꯄꯨꯊꯣꯛꯄꯅꯦ
ꯅꯣꯏꯅ
ꯍꯣꯏ ꯑꯈꯣꯏꯅ ꯑꯈꯣꯏ ꯃꯁꯥ ꯃ ꯁꯥꯒꯤ ꯇꯧꯕꯅꯦ ꯑꯗꯨꯗꯤ
ꯑꯣ ꯑꯗꯨꯗꯤ ꯇꯥꯡꯉꯦꯅ ꯇ꯭ꯋꯦꯟꯇꯤꯗꯤ
ꯗꯦ
ꯇ꯭ꯋꯦꯟꯇꯤꯗꯤ ꯇꯥꯡꯉꯦ ꯀꯩꯅꯣ
ꯇꯥꯡꯗꯦ ꯈꯣꯏꯗꯤ ꯎꯝ ꯊꯥꯡ ꯑꯩꯈꯣꯏꯒꯤꯗꯤ ꯇꯥꯡꯗꯦ
ꯑꯣ ꯑꯗꯨꯗꯤ ꯅꯣꯏꯗꯤ ꯄꯩꯁꯥ ꯄꯥꯏꯕ ꯃꯤ ꯃꯥꯜꯂꯦꯀꯣ
ꯅꯠꯇꯦꯍꯦ ꯑꯈꯣꯏꯗꯤ ꯈꯣꯏꯒꯤ ꯁꯥꯏꯗ ꯗꯤ ꯑ ꯂꯤꯁꯤꯡ ꯀꯨꯟꯅ ꯆꯤꯞꯄꯦꯁꯅꯤ ꯑꯇꯣꯞꯄꯗꯤ ꯂꯥꯛ ꯑꯃꯒꯨꯝꯕꯁꯨ ꯂꯩꯌꯦ
ꯎꯝ ꯀꯤꯌꯦ ꯀꯤꯌꯦ ꯕꯔꯥꯁꯨ
ꯍꯌꯦꯡꯗꯤ ꯀꯔꯤ ꯇꯧꯒꯦꯔꯥ ꯅꯪ
ꯑꯈꯣꯏꯗꯤ ꯀ꯭ꯂꯥꯁ ꯂꯩꯌꯦ ꯍꯌꯦꯡꯁꯨ
ꯑꯣ ꯁꯨꯇꯤ ꯂꯩꯇꯕ꯭ꯔꯣ
ꯂꯩꯇꯦ ꯑꯈꯣꯏꯗꯤ
ꯋꯥꯔꯤꯅꯦ ꯑꯗꯨꯗꯤ
ꯎꯝ ꯅꯣꯏꯗꯤ ꯁꯇꯔꯗꯦꯗꯨ ꯑꯦꯚ꯭ꯔꯤ ꯁꯦꯇꯔꯗꯦ ꯍꯣꯂꯤꯗꯦ ꯄꯤꯕ꯭ꯔꯥ ꯅꯠ ꯇ꯭ꯔꯒꯅ ꯀꯔꯝꯃꯥꯏꯅ ꯄꯤꯕ꯭ꯔꯥ
ꯑꯩꯗꯤ ꯑ ꯍꯣꯏ ꯑꯦꯕ꯭ꯔꯤ ꯁꯠꯇꯔꯗꯦ ꯍꯣꯂꯤꯗꯦ ꯂꯩꯌꯦ ꯑꯗꯨꯒ ꯏꯁꯄꯥꯔꯠ ꯄꯥꯔꯠ ꯇꯥꯏꯝ ꯖꯣꯕꯁꯨ ꯇꯧꯋꯦ ꯑꯩꯗꯤ
ꯑꯣ ꯅꯣꯏꯗꯤ ꯌꯥꯝ ꯅꯨꯡꯉꯥꯏꯔꯦꯅ
ꯍꯣꯏ
ꯀꯩ ꯊꯕꯛ ꯇꯧꯕꯗꯣ ꯅꯪꯗꯤ
ꯑꯥꯏꯗꯤ ꯑ ꯀꯔꯤ ꯄꯦꯇ꯭ꯔꯣꯜ ꯄꯝꯇ ꯂꯩꯕꯗꯨ
ꯑꯣ
ꯍꯣꯏ ꯑꯗꯨꯒꯨꯝꯕ
ꯎꯝ ꯍꯥꯏꯌꯦ
ꯑꯗꯨ ꯑꯗꯨꯒ ꯎꯝ ꯊꯥ ꯑꯃꯗ ꯂꯤꯁꯤꯡ ꯑꯃꯥ ꯑꯥ ꯅꯠꯇꯦ ꯆꯥꯝꯃ ꯆꯥꯝꯃ
ꯍꯥꯥ
ꯍꯣꯏ ꯊꯥ ꯑꯃꯗ ꯆꯥꯝꯃ ꯆꯥꯝꯃ
ꯌꯥꯝꯗꯦ ꯑꯗꯨꯗꯤ ꯀꯅꯥꯅ ꯇꯧꯒꯤꯔꯥ
ꯌꯥꯝꯗꯦ ꯑꯗꯨꯕꯨ ꯀꯣ ꯅꯨꯉꯥꯏꯌꯦ
ꯊꯥ ꯑꯃꯥꯗ ꯀꯅꯥꯅ ꯑꯌꯥ ꯂꯤꯁꯤꯡ ꯆꯥꯝꯃꯗꯤ ꯑꯌꯥ
ꯂꯣꯏꯔꯦ
ꯌꯥꯗꯦꯜ ꯑꯇꯣꯞꯄꯗꯤ ꯑꯥꯏ ꯇꯥꯎꯅꯤꯡꯗꯦ ꯑꯗꯨꯒꯤ
ꯅꯨꯃꯤꯠ ꯑꯃꯥꯒꯤ ꯈꯣꯏ ꯆꯠꯅꯤꯅꯣ
ꯑꯈꯣꯏꯒꯤꯗꯤ ꯊꯥ ꯑꯃꯥꯒꯤꯅꯦ ꯑꯗꯨꯒ ꯑꯥ ꯎꯝ ꯀꯔꯤ ꯎꯝ
ꯑꯗꯨ ꯒ꯭ꯥꯔꯗꯦꯟꯒꯤꯅ ꯇ꯭ꯋꯦꯟꯇꯤ
ꯍꯣꯏ
ꯑꯗꯨꯗꯤ ꯅꯪꯗꯤ ꯃꯦꯅꯦꯖ ꯇꯧꯕ ꯌꯥꯝ ꯍꯩꯅ
ꯑꯩꯗꯤ ꯍꯣꯏ ꯑꯩꯗꯤ ꯃꯤꯅꯤꯁ ꯇꯧꯕ ꯌꯥꯝ ꯍꯥꯏꯌꯦ
ꯑꯣꯏꯌꯣ
ꯑꯗꯨꯒꯀꯣ ꯑꯩꯗꯤ ꯎꯝ ꯊꯕꯛ ꯑꯇꯣꯞꯄ ꯑꯇꯣꯞꯄꯁꯨ ꯇꯧꯋꯦ ꯈꯣꯏꯒꯤ ꯀꯣꯂꯦꯖ ꯃꯅꯥꯛꯇ ꯑꯩꯅ ꯗꯨꯀꯥꯟ ꯑꯃꯥ ꯇꯧꯋꯦ
ꯀꯦꯟꯇꯤꯟꯂꯣ
ꯍꯣꯏ ꯀꯦꯟꯇꯤꯟ ꯑꯗꯨꯗ ꯁꯤꯡꯖꯨꯀꯨꯝꯕ ꯕꯣꯔꯥꯀꯨꯝꯕ ꯇꯩꯌꯦ ꯅꯪꯁꯨ ꯆꯥꯕ ꯂꯥꯛꯑꯣ
ꯍꯣꯏ ꯂꯥꯛꯀꯦ
ꯑꯩꯒꯤꯗꯤꯀꯣ ꯑꯩꯒꯤ ꯁꯤꯡꯖꯨꯗꯨ ꯌꯥꯝ ꯏꯁꯄꯦꯁꯦꯜ ꯑꯣꯏꯔꯦ ꯑꯣꯏꯌꯦ
ꯎꯝ
ꯑꯗꯨꯒꯤ ꯎꯝ ꯑꯩꯒꯤꯗꯨ ꯑꯥ ꯁꯤꯡꯖꯨ ꯑꯝ ꯁ꯭ꯃꯣꯜ ꯁ꯭ꯃꯣꯜ ꯄ꯭ꯂꯦꯠꯇꯣ
ꯎꯝ
ꯆꯥꯝꯃꯉꯥ
ꯑꯩ ꯀꯤꯌꯦꯍꯦ
ꯑꯗꯨꯒ ꯃꯤꯗꯤꯌꯝ ꯄ꯭ꯂꯦꯠꯇ ꯑꯥ ꯂꯤꯁꯤꯡ ꯇꯔꯥ
ꯑꯩꯗꯤ ꯑꯦꯐꯣꯔꯠ ꯇꯧꯕ ꯉꯝꯗꯦ ꯍꯦ ꯑꯗꯨꯗꯤ
ꯗꯤꯁꯀꯥꯎꯟ ꯄꯤꯔꯣ ꯑꯩꯕꯨ ꯂꯛꯄꯥ ꯀꯥꯟꯗ
ꯍꯣꯏ ꯍꯣꯏ ꯍꯣꯏ ꯑꯥ ꯐꯤꯐꯇꯤ ꯄꯥꯔꯁꯦꯟ ꯗꯤꯁꯀꯥꯎ ꯗꯤꯁꯀꯥꯎꯟ ꯇꯧꯕꯤꯒꯦ ꯑꯗꯨꯗꯤ ꯐꯥꯏꯚ ꯊꯥꯎꯖꯟ ꯈꯛꯇ
ꯀꯔꯤ ꯍꯥꯏꯕ
ꯃꯤꯗ꯭ꯌꯝ ꯄ꯭ꯂꯦꯠꯀꯤꯗꯨ ꯐꯥꯏꯚ ꯊꯥꯎꯖꯟ ꯄꯤꯒꯦ ꯅꯪꯕꯣ
ꯑꯩ ꯌꯥꯔꯦ ꯑꯗꯨꯗꯤ
ꯂꯥꯔꯖ ꯄ꯭ꯂꯦꯠꯇꯤ ꯂꯥꯛ ꯑꯃꯥꯁꯨ ꯁꯨꯕ ꯂꯩꯌꯦ
ꯑꯩꯗꯤꯀꯣ ꯗꯤꯁꯀꯥꯎꯟꯗꯨ ꯀꯣ ꯅꯥꯏꯟꯇꯤ ꯅꯥꯏꯟ ꯄꯥꯔꯁꯦꯟ ꯗꯤꯁꯀꯥꯎꯟꯗꯨ ꯄꯥꯝꯃꯦ ꯍꯥꯏꯕ
ꯅꯥꯏꯟꯇꯤ ꯅꯥꯏꯟ ꯄꯔꯁꯦꯟ ꯗꯤꯁꯀꯥꯎꯟꯗꯤ ꯎꯝ ꯀꯔꯤꯔꯥ ꯕꯣꯔꯥ ꯑꯃꯥ ꯄꯤꯕ ꯌꯥꯏ
ꯍꯌꯦꯡꯗꯤ ꯑꯥ ꯃꯩꯇꯩ ꯑꯩꯈꯣꯏꯒꯤ ꯀꯩꯅꯣ ꯂꯩꯕꯗꯨꯗꯤ ꯑꯗꯨꯒꯤ ꯗꯤꯁꯀꯥꯎꯟ ꯄꯤꯔꯣ ꯍꯌꯦꯡ ꯂꯥꯛꯀꯦ ꯑꯩꯈꯣꯏꯁꯨ
ꯍꯣꯏ ꯍꯣꯏ ꯍꯣꯏ ꯑ ꯂꯤꯁꯤꯡ ꯑ
ꯀꯥꯎ
ꯑꯥ ꯑꯗꯨꯗꯤꯀꯣ
ꯎꯝ
ꯕꯣꯔꯥ ꯑꯃ ꯄꯤꯒꯦ ꯑꯈꯨꯢ ꯑꯍꯣꯏ ꯑꯩꯈꯣꯏꯒꯤ ꯍꯧꯗꯤꯛ ꯀꯥꯟꯗꯤ ꯑ ꯃꯤ ꯌꯥꯝ ꯄꯥꯝꯃꯦ ꯑꯗꯨꯒꯤ ꯇꯥꯡꯕꯁꯨ ꯃꯤ ꯌꯥꯝ ꯇꯤꯅ ꯂꯥꯛꯄꯅꯦ
ꯑꯦꯍꯦꯍꯦ ꯀꯤꯑꯦ ꯑꯗꯨꯗꯤ ꯅꯣꯏꯒꯤ ꯁꯥꯏꯗ ꯗꯤ ꯃꯤꯗꯨ ꯎꯝ ꯄꯩꯁꯥ ꯄꯩꯁꯥ ꯄꯥꯏꯕ ꯉꯥꯞ ꯉꯥꯛꯇꯥ ꯃꯜꯂꯦꯀꯣ
ꯑꯗꯨꯁꯨ ꯑꯥ ꯀꯔꯤꯔꯥ ꯅꯪꯁꯨ ꯇꯦꯁ ꯇꯧꯔꯤꯗꯤ ꯅꯨꯡꯇꯤꯅ ꯂꯛ ꯀꯅꯤ ꯑꯗꯨꯒꯤꯅꯦ ꯑꯗꯨꯒꯤ ꯑꯩꯅ ꯂꯤꯁꯤꯡ ꯇꯔꯥ ꯇꯔꯥ ꯇꯧꯕꯅꯦ
ꯌꯥꯝ ꯋꯥꯕꯅꯤ ꯑꯩꯈꯣꯏꯗꯤ
ꯂꯨꯄꯥ ꯇꯥꯔꯗꯤ ꯀꯔꯤꯔ
ꯑꯩꯈꯣꯏꯗꯤꯀꯣ ꯂꯨ ꯂꯨꯄꯥ ꯑꯃꯁꯨ ꯄꯥꯏꯕꯅꯦ ꯃꯤꯅ ꯋꯥꯏꯕꯗꯨꯁꯨ ꯅꯤꯕꯅꯤ ꯂꯨꯄꯥ ꯑꯃꯁꯨ
ꯑꯩꯗꯤ ꯅꯨꯄꯥ ꯑꯃꯗꯤ ꯀꯔꯤꯔ ꯑꯩ ꯎꯗ꯭ꯔꯤ
ꯑꯌꯥ ꯅꯣꯏꯗꯤ ꯌꯥꯝ ꯅꯨꯡꯉꯥꯏꯔꯦꯀꯣ
ꯑꯗꯨꯢꯅꯦ
ꯑꯗꯨ ꯂꯨꯄꯥ ꯂꯨꯄꯥ ꯆꯥꯝꯃꯗꯤ ꯈꯪꯕ꯭ꯔꯥ
ꯑꯗꯨꯁꯨ ꯈꯪꯗꯦ ꯑꯩꯗꯤ ꯆꯥꯃꯉꯥ ꯑ
ꯄꯤꯗꯨ ꯄꯦꯇ꯭ꯔꯣꯜ ꯄꯝꯒꯤꯗꯨ
ꯑꯗꯨꯗꯤꯀꯣ ꯅꯤꯡꯊꯤꯅꯥ ꯆꯠꯇꯦꯗ ꯅꯨꯇꯤꯅ ꯆꯠꯇꯔꯗꯨ ꯑꯩꯅ ꯕꯣꯔꯤꯡ ꯆꯨꯕ ꯃꯇꯝꯗ ꯆꯠꯄ
ꯅꯪꯗꯤ ꯅꯨꯡꯉꯥꯏꯔꯦꯅ ꯑꯗꯨꯗꯤ
ꯍꯣꯢ ꯑꯗꯨꯒ ꯑ ꯊꯥ ꯑꯃꯗ ꯆꯥꯝꯃ ꯆꯥꯝꯃ ꯄꯤꯌꯦ ꯑꯩꯗꯤ ꯌꯥꯝ ꯍꯔꯥꯎꯋꯦ ꯑꯗꯨꯁꯨ
ꯑꯗꯨ ꯅꯪꯕꯨ ꯀꯅꯥꯒꯤ ꯃꯆꯥꯥꯔꯣ
ꯍꯥꯥ
ꯅꯪꯕꯨ ꯀꯅꯥꯒꯤ ꯃꯆꯥꯔꯣ ꯃꯣꯔꯇꯤꯒꯤꯔꯥ
ꯍꯣꯢ ꯑꯥ ꯑꯩꯉꯣꯟꯗꯗꯤ ꯀꯣꯏꯅ ꯗꯣꯅꯥꯜ ꯇ꯭ꯔꯝꯁꯨ ꯐꯣꯟ ꯇꯧꯔꯛꯄꯅꯦ ꯅꯪ ꯊꯕꯛ ꯇꯧꯕ ꯌꯥꯝ ꯍꯥꯏ ꯍꯥꯏꯌꯦ ꯍꯥꯢꯗꯅ ꯍꯣꯏ
ꯅꯪꯒꯤ ꯑꯪꯀꯜꯔꯣ
ꯑꯩꯒꯤ ꯑꯪꯀꯜꯅꯦ ꯑꯃꯗꯨ
ꯑꯍꯣꯏ ꯃꯤꯗꯤ ꯌꯥꯝ ꯐꯔꯦꯀꯣ
ꯑꯗꯨꯒ ꯃꯥꯅ ꯑꯩꯕꯨ ꯅꯨꯡꯇꯤꯅ ꯋꯥꯟ ꯃꯤꯂꯤꯌꯟ ꯋꯥꯟ ꯃꯤꯂꯤꯌꯟ ꯁꯦꯟ ꯇꯧꯕꯤꯕꯅꯦ
ꯑꯩꯈꯣꯏꯗꯤ ꯑꯗꯨꯗꯤ ꯅꯣꯏꯒꯤ ꯅꯣꯏꯒꯤ ꯗꯨꯀꯥꯟꯗ ꯂꯥꯛ ꯂꯥꯛꯔꯗꯤ ꯃꯤꯅ ꯎꯁꯤꯠ ꯔꯣꯏꯅ
ꯅꯠꯇꯦ ꯑꯩꯕꯨ ꯌꯥꯝ ꯄꯥꯕꯅꯦ ꯑꯩꯕꯨ ꯌꯥꯝ ꯄꯥꯝꯕ ꯅꯤ ꯃꯥꯗꯨ ꯅꯪꯒꯤ ꯗꯨꯀꯥꯟ ꯅꯪꯒꯤ ꯗꯨꯀꯥꯟꯗꯤ ꯑꯥ ꯑꯩ ꯏꯟꯁꯇꯥꯒ꯭ꯔꯥꯝꯗꯁꯨ ꯄꯅꯤ ꯅꯪꯁꯨ ꯌꯦꯡꯉꯣ
ꯍꯣꯏ ꯍꯣꯔꯦꯟ
ꯑ ꯕꯤꯅꯤꯌꯔ ꯕꯤꯂꯤꯅꯤꯌꯔ ꯗꯨꯀꯥꯟ ꯍꯥꯏꯕꯅꯤꯅ
ꯑꯦ ꯃꯥꯃꯤꯡꯁꯨ ꯀꯤꯕꯖꯥꯠꯅꯤꯀꯣ
ꯍꯣꯏ ꯑꯗꯨꯅꯦ
ꯌꯥꯏ ꯌꯥꯏ
ꯑꯩꯈꯣꯏ ꯑꯩꯒꯤ ꯗꯨꯀꯥꯟꯗꯗꯤꯀꯣ ꯑꯣꯟꯂꯤ ꯀ꯭ꯔꯦꯗꯤꯠ ꯀꯥꯔꯠ
ꯗꯨꯀꯥꯟꯁꯨ ꯌꯥꯕꯖꯥꯠꯅꯤꯀꯣ
ꯍꯣꯏ ꯑꯗꯨꯕꯨ ꯑꯩꯒꯤꯗꯨ ꯑꯩꯒꯤ ꯗꯨꯀꯥꯟꯗꯨ ꯁꯤꯃꯦꯟꯅ ꯇꯧꯗꯦ ꯀꯔꯤ ꯀꯔꯤ ꯀꯔꯤꯔꯥ ꯎꯝ ꯀꯔꯤ ꯍꯥꯢꯒꯦꯔ ꯑꯥ
ꯃꯥꯔꯕꯜꯅ ꯇꯧꯕ꯭ꯔꯥ
ꯅꯠꯇꯦ